ꯑꯧ ꯇꯥꯏꯌꯦ ꯍꯜꯂꯣ ꯑꯩꯁꯦ ꯀꯩꯅꯣ ꯇꯧꯒꯦ ꯍꯥꯏꯔꯝꯃꯒ ꯍꯧꯖꯤꯛꯀꯤ ꯕꯨꯁꯀꯤ ꯍꯥꯏꯔꯝꯕꯗꯣ
ꯑꯥ ꯍꯥꯏꯕꯤꯔꯛꯑꯣ ꯇꯥꯁꯤ
ꯑꯗꯨꯗꯣ ꯑꯩꯈꯣꯏꯅ ꯀꯩꯅꯣꯗ ꯊꯕꯛ ꯇꯧꯃꯤꯟꯅꯔꯝꯕ ꯑꯃ ꯄ꯭ꯔꯣꯐꯦꯁꯔꯅꯤꯕꯨꯀꯣ ꯀꯃ꯭ꯌꯨꯅꯤꯇꯤ ꯃꯦꯗꯤꯁꯤꯟꯒꯤꯗ ꯂꯩꯕꯅꯦꯕ ꯃꯥꯒꯤꯁꯨ ꯇꯧꯅ ꯋꯥꯅ ꯀꯟꯅ ꯆꯦꯜꯂꯤ ꯍꯥꯏꯕ
ꯑꯩꯁꯨ ꯇꯧꯗꯣꯏꯅꯤ
ꯑꯗꯨ ꯌꯥꯏꯌꯦ ꯐꯖꯅ ꯇꯧꯕ
ꯄꯩꯁꯥꯁꯦ ꯍꯦꯛꯇ ꯇꯥꯟꯊꯔꯒꯦꯗꯧ
ꯇꯥꯟꯊꯒꯗꯕꯅꯦ ꯑ
ꯑꯗꯣ ꯃꯥꯅ ꯃꯥ ꯑꯗꯨ ꯆꯦꯜꯂꯤꯕ ꯑꯣꯏꯔꯒꯗꯤ ꯍꯥꯏꯐꯦꯠ ꯑꯩꯉꯣꯟꯗ ꯀꯣꯟꯅ ꯃꯥꯒꯤ ꯄ꯭ꯔꯣꯁꯦꯁꯇꯣ ꯈꯤꯇꯪ ꯂꯥꯏꯁꯦꯟꯁ ꯀꯩꯀꯥ ꯇꯥꯟꯕꯩꯗꯣ ꯈꯤꯇꯪ ꯍꯪꯕꯤꯔꯛꯄ ꯌꯥꯒꯗ꯭ꯔꯣ
ꯌꯥꯏꯌꯦ ꯑꯩ ꯍꯪꯕꯤꯔꯛꯀꯦ
ꯈ ꯐꯖꯅ ꯇꯤꯟꯅꯕ ꯃꯤ ꯑꯣꯏꯔꯒꯗꯤ ꯑꯩ ꯑꯩ ꯑꯗꯨ ꯍꯌꯦꯡ ꯆꯠꯂ ꯊꯤꯒꯠꯀꯦ ꯇꯧꯔꯨꯝꯅꯦꯕ
ꯑꯥ ꯑꯗꯒꯤ ꯑ ꯀꯩꯅꯣ ꯑꯃꯁꯨ ꯑꯩꯈꯣꯏ ꯑꯩꯅ ꯑꯃ ꯌꯥꯎꯕ ꯒ꯭ꯔꯨꯞꯇꯣ
ꯎꯝ
ꯑꯗ ꯌꯥꯎꯃꯤꯟꯅꯕ ꯑꯃꯁꯨ ꯃꯥꯁꯨ ꯃꯥꯒꯤ ꯅꯨꯄꯤꯒ ꯇꯧꯔꯒ ꯇꯧꯅꯕꯅ ꯀꯟꯅ ꯂꯥꯏꯁꯦꯟꯁ ꯇꯥꯟꯅꯕꯒꯤ ꯆꯦꯟꯕ ꯃꯥꯜꯂꯤ
ꯎꯝ ꯑꯗꯨꯗꯤ ꯍꯥꯏꯐꯦꯠ ꯍꯥꯏꯐꯦꯠ ꯍꯥꯏꯐꯦꯠ ꯍꯥꯡꯕꯤꯔꯛꯑꯣꯅꯦ ꯑꯗꯨꯒ ꯀꯃꯥꯏ ꯀꯃꯥꯏꯅ ꯇꯧꯕꯅꯣ ꯀꯌꯥꯝ ꯆꯪꯕꯅꯣꯗꯣ
ꯎꯝ
ꯑꯗꯨꯒ ꯉꯁꯤꯗꯤ ꯀꯔꯤ ꯃꯇꯥꯡꯗ ꯀꯔꯤ ꯃꯇꯥꯡꯗ ꯇꯥꯛꯈ꯭ꯔꯦ ꯑꯉꯥꯡꯁꯤꯡꯗ ꯀꯔꯤꯁꯨ ꯇꯣꯄꯤꯛ ꯇꯥꯈ꯭ꯔꯦ
ꯉꯁꯤꯗꯤ ꯁꯦꯜ ꯁꯦꯜ ꯑꯦꯟ ꯅꯤꯠꯁ ꯏꯁꯇ꯭ꯔꯛꯆꯔ ꯇꯥꯛꯑꯝꯃꯤ
ꯑꯦ ꯌꯥꯝ ꯕꯦꯁꯤꯛ ꯇꯣꯄꯤꯛꯅꯤꯅꯦ
ꯎꯝ
ꯑꯗꯨꯕꯨ ꯌꯥꯝ ꯃꯔꯨ ꯑꯣꯏꯕ
ꯑ ꯕꯦꯁꯤꯛ ꯇꯣꯄꯤꯛꯅꯦ ꯑꯗꯨ ꯇꯄꯗ ꯌꯥꯝ ꯑꯣ ꯑꯉꯥꯡ ꯃꯆꯥ ꯍꯧꯖꯤꯛꯀꯥꯟꯗꯤ ꯀ꯭ꯂꯥꯁ ꯁꯤꯛꯁꯇꯁꯨ ꯑꯗꯨꯝ ꯄꯥꯛꯂꯎ ꯌꯥꯎꯁꯜꯂꯛꯑꯦ ꯁꯤꯁꯦ
ꯑꯧ ꯆꯨꯝꯃꯦ ꯆꯨꯝꯃꯦ ꯌꯥꯎꯋꯦ ꯑꯩꯅ ꯅꯍꯥꯟ ꯑꯉꯥꯡ ꯑꯃ ꯏꯪꯂꯤꯁ ꯇꯥꯛꯄꯅꯦꯕ
ꯎꯝ ꯎꯝ ꯎꯝ ꯎꯝ
ꯑꯗ ꯑꯩꯅ ꯏꯪꯂꯤꯁ ꯇꯥꯕꯗꯣ ꯉꯛꯏ ꯀꯣꯏꯩꯅꯣ ꯍꯥꯏꯕꯗꯤ ꯑꯩꯒꯤ ꯃꯇꯝꯗ ꯇꯝꯂꯛꯇꯕ ꯄꯣꯠ ꯈꯔ ꯃꯣꯏꯅ ꯇꯥꯛꯁꯜꯂꯛꯄꯤꯅꯦꯕ
ꯇꯥꯏꯌꯦ ꯇꯥꯏꯌꯦ ꯑ
ꯂꯥꯏꯛ ꯏꯠ ꯋꯥꯖ ꯕꯦꯔꯤ ꯂꯥꯏꯛ ꯌꯔ
ꯃꯥꯅꯦ ꯑꯗꯒꯤ ꯑꯩꯈꯣꯏꯅ ꯍꯩꯔꯛꯄ ꯅꯣꯂꯦꯖꯇꯣ ꯃꯣꯏꯗ ꯇꯥꯛꯄ ꯀꯥꯟꯗ ꯑꯉꯥꯡꯈꯩꯗ ꯀꯩꯅꯣꯕꯨꯗꯤ ꯌꯥꯝ ꯌꯥꯎꯔꯦꯕꯣ ꯑꯩꯈꯣꯏꯗ ꯂꯩꯔꯛꯄ ꯅꯣꯂꯦꯖꯇꯣ ꯃꯣꯏꯗ
ꯇ꯭ꯗꯗꯤꯌꯥꯗꯤꯗꯅ
ꯌꯥꯗ ꯍꯥꯏꯕ
ꯍꯥꯏꯕꯗꯤ ꯑꯩꯈꯣꯏ ꯍꯩꯔꯦꯅ ꯃꯣꯏꯗ ꯍꯩꯍꯟꯕ ꯑꯃ ꯗꯔꯀꯥꯔ ꯇꯥꯗꯣꯏꯅꯦꯕ
ꯂꯥꯏꯔꯤꯛ ꯇꯥꯛꯄ ꯌꯥꯝ ꯂꯨꯍꯜꯂꯣ
ꯎꯝ ꯑꯩ ꯑꯩ ꯈꯣꯜꯂꯤ ꯈꯣꯔꯤꯅꯣ ꯒ꯭ꯔꯥꯃꯔꯁꯤꯕꯨꯁ ꯌꯥꯝ ꯂꯨꯕ꯭ꯔꯥ ꯑꯉꯥꯡꯁꯤꯗ ꯑꯃꯨꯛ ꯀ꯭ꯂꯥꯁ ꯁꯤꯛꯁ ꯀꯥꯏꯅꯤ
ꯑꯗꯒꯤ ꯍꯧꯖꯤꯛꯀꯥꯟ ꯑꯉꯥꯡꯈꯩꯁꯤꯅ ꯑꯃꯨꯛ ꯀꯣꯚꯤꯠ ꯃꯇꯝꯗꯒꯤ ꯐꯦꯜ ꯑꯣꯏꯔꯛꯑꯕ ꯑꯉꯥꯡꯒ ꯌꯥꯝ ꯌꯥꯎꯔꯤꯕ
ꯎꯝ
ꯕꯦꯁꯤꯛ ꯐꯖꯅ ꯂꯤꯡꯍꯧꯗ꯭ꯔꯕ ꯃꯌꯥꯝꯗꯣ ꯑꯗꯨꯗꯨꯅ ꯃꯣꯏꯗ ꯇꯥꯛꯄꯁꯨ ꯁ ꯌꯥꯝ ꯋꯥꯏ
ꯆꯨꯝꯃꯦ ꯑꯗꯨꯁꯨ ꯆꯨꯝꯃꯦ ꯑꯣꯟꯂꯥꯏꯟꯗ ꯁꯨꯝ ꯁꯕꯃꯤꯠ ꯇꯧꯔ ꯇꯧꯔ ꯂꯣꯏꯁꯤꯟꯈꯤꯕꯗꯣ
ꯎꯝ
ꯑꯗꯨꯅꯤꯅꯦ ꯑꯩꯈꯣꯏ ꯏꯆꯟꯅꯨꯄꯤꯅ ꯏꯆꯟꯅ ꯅꯨꯄꯤꯅ ꯇꯨꯏꯁꯟ ꯇꯧꯕ ꯑꯉꯥꯡꯁꯤꯡꯗꯣ ꯑꯗꯨꯗ ꯏꯪꯂꯤꯁꯇꯣ ꯏꯪꯂꯤꯁꯀꯤꯩ ꯄꯩꯈꯥ ꯃꯌꯥꯗꯩꯅ ꯇꯥꯛꯄꯤꯕ ꯑꯗꯨꯗꯅꯤꯗ
ꯑꯗꯒꯤ ꯑꯩꯅ ꯍꯣꯝ ꯇ꯭ꯌꯨꯇꯔ ꯆꯠꯂꯤꯕ ꯑꯉꯥꯡꯁꯤꯗꯤ ꯑꯃꯨꯛ ꯈꯔꯁꯨ ꯇꯞꯄꯦꯕꯀꯣ ꯁ꯭ꯂꯣ ꯂꯔꯅꯔ ꯑꯣꯏꯕꯗꯣ
ꯎꯝ
ꯑꯗꯨꯗꯨꯅ ꯃꯣꯏꯗ ꯇꯥꯛꯄ ꯀꯥꯟꯗ ꯌꯥꯝꯅ ꯇꯞꯅ ꯇꯥꯛꯇꯕꯁꯨ ꯑꯃꯨꯛ ꯌꯥꯗꯕ ꯑꯗꯒꯤ ꯃꯁꯥꯅ ꯃꯣꯏꯅ ꯇꯝꯃꯤꯕ ꯁ꯭ꯀꯨꯜꯗꯨꯅ ꯑꯃꯨꯛ ꯌꯥꯝꯅ ꯍꯧꯖꯤꯛꯀꯥꯟꯒꯤ ꯌꯥꯝꯅ ꯐꯥꯁ ꯂꯔꯅꯤꯡ ꯁ꯭ꯀꯨꯜꯒꯨꯝꯕ ꯑꯣꯏꯕꯅꯤꯅꯅꯦ
ꯎꯝ
ꯑꯉꯥꯡꯗꯨꯗ ꯌꯥꯝ ꯋꯥꯕꯗꯣ ꯑꯣꯏ ꯍꯥꯏꯕ
ꯑꯗꯣ ꯁꯣꯝꯁꯦ ꯀꯩꯅꯣꯝꯇ ꯍꯪꯉꯤꯅꯦ
ꯎꯝ
ꯍꯧꯖꯤꯛꯀꯥꯟꯗ ꯃꯅꯤꯄꯨꯔꯁꯦ ꯀꯌꯥꯝ ꯄ꯭ꯔꯣꯒ꯭ꯔꯦꯁꯤꯞ ꯑꯣꯏꯔꯒꯦ ꯍꯥꯏꯕꯗꯤ ꯀꯩꯅꯣ ꯁ꯭ꯄꯦꯁꯦꯜꯂꯤ ꯑꯦꯕꯜ ꯆꯤꯜꯗ꯭ꯔꯦꯟꯒꯤ ꯁ꯭ꯀꯨꯜꯒ ꯌꯥꯝ ꯂꯩꯔꯕ꯭ꯔꯣ ꯂꯩꯇꯕ꯭ꯔꯣ
ꯂꯩꯔꯕꯅꯤ ꯈꯔꯗꯤ ꯏꯁꯄꯦꯁꯦꯜꯂꯤ ꯑꯦꯕꯜꯠꯁꯤꯡꯒꯤ ꯄꯨꯔꯥ ꯑꯣꯏꯅꯗꯤ ꯂꯩꯌꯦꯅꯗꯤ ꯍꯥꯏꯅꯤꯡꯗꯦ ꯑꯗꯨꯕꯨ ꯕ꯭ꯂꯥꯏꯟ ꯁ꯭ꯀꯨꯜꯗꯤ ꯂꯩꯔꯦ ꯑꯗꯨꯒ ꯕ꯭ꯂꯥꯏꯟ ꯁ꯭ꯀꯨꯜ ꯂꯩꯔꯦ ꯑꯗꯨꯒ ꯗꯦꯐ ꯗꯦꯐ ꯁ꯭ꯀꯨꯜꯁꯨ ꯂꯩꯔꯕꯗꯤ ꯃꯥꯜꯂꯦ ꯉꯁꯥꯏꯒꯤ ꯑꯩꯈꯣꯏꯅ ꯔꯛ ꯇꯧꯃꯤꯟꯅꯔꯛꯄ ꯑꯣꯔꯒꯅꯥꯏꯖꯦꯁꯟ ꯈꯔꯈꯛꯅꯁꯨ ꯑꯗꯨꯝ ꯑꯗꯨꯒꯨꯝꯕꯒꯤ ꯃꯇꯥꯡꯗ ꯃꯣꯏꯒꯤ ꯄ꯭ꯔꯣꯖꯦꯛ ꯑꯣꯏꯅ ꯄꯨꯔꯥ ꯔꯟ ꯁ꯭ꯀꯨꯜꯗ ꯔꯟ ꯇꯧꯕ ꯌꯥꯎꯔꯦꯕ
ꯃꯥꯅꯦ ꯃꯥꯅꯦ
ꯑꯗꯨꯗꯨꯅ ꯌꯥꯝ ꯑꯐꯕ ꯏꯅꯤꯁꯦꯇꯤꯞꯅꯦ ꯍꯥꯏꯕ ꯑꯗꯨꯗꯣ
ꯑꯗꯨ ꯑꯗꯨ ꯌꯥꯝ ꯊꯥꯒꯠꯂꯛꯦ
ꯊꯥꯒꯠꯅꯤꯡꯉꯥꯏꯅꯦ ꯇꯁꯦꯡꯅ ꯑꯗꯨꯃꯥꯏꯅ ꯇꯧꯕꯤꯔꯤꯗꯣ꯫
ꯎꯝ
ꯑꯗꯨꯝ ꯇꯥꯛꯦ ꯇꯥꯛꯦ ꯇ꯭ꯔꯦꯅꯔ ꯇ꯭ꯔꯦꯅꯔ ꯑꯣꯏꯅ ꯃꯣꯏꯒꯤ ꯇꯁꯦꯡꯅ ꯇꯣꯉꯥꯟꯅ ꯅꯦꯛꯑꯒꯁꯨ ꯊꯝꯃꯦꯕ꯫
ꯑꯝ
ꯑꯗꯨꯗꯨꯅ ꯍꯥꯏꯗꯤ ꯄ꯭ꯔꯣꯐꯦꯁꯅꯦꯜ ꯑꯃ ꯅ ꯇꯥꯛꯂꯛꯄ ꯑꯁꯤꯒ ꯀꯅꯥꯒꯨꯝꯕ ꯑꯃꯅ ꯑꯗꯨꯝ ꯄꯨꯡꯇꯥꯛ ꯇꯥꯛꯂꯛꯄꯁꯤꯒ ꯈꯦꯠꯅꯩꯗꯅ꯫
ꯈꯦꯅꯩ ꯈꯦꯅꯩ ꯈꯦꯩ꯫
ꯃꯥꯁ ꯁꯥ ꯀ
ꯃꯣꯏꯒꯤ ꯁ꯭ꯄꯦꯁꯦꯜ ꯅꯤꯟꯁꯅꯤꯅꯀꯣ꯫
ꯎꯝ ꯃꯥꯅꯦ ꯑꯩꯈꯣꯏꯅ ꯆꯪꯁꯤꯜꯂ ꯇꯥꯛꯎ ꯀꯥꯟꯗ ꯌꯥꯔꯣꯏꯕ ꯃꯣꯏꯗꯗꯤ ꯑꯃꯨꯛ
ꯃꯥꯅꯦ ꯃꯥꯅꯦ
ꯑꯩꯈꯣꯏꯁꯨ꯭ꯋꯥꯏꯒꯤ ꯑꯗꯨꯝ ꯑꯩꯈꯣꯏꯅ ꯑꯗꯨꯝ ꯑꯉꯥꯡ ꯑꯉꯥꯡꯁꯤꯡꯗꯕꯨꯗꯤ ꯑꯗꯨꯝ ꯇꯨꯏꯁꯟ ꯀꯩꯀꯥ ꯇꯧꯕꯗ ꯆꯠꯄꯗ ꯑꯗꯨꯝ ꯇꯥꯛꯄꯕꯨꯗꯤ ꯑꯗꯨꯝ ꯉꯝꯃꯦꯕ ꯑꯩꯈꯣꯏꯅ ꯐꯖꯅ ꯄꯥꯈ꯭ꯔꯒꯗꯤ ꯅꯠꯇ꯭ꯔꯥ ꯑꯗꯨ ꯃꯣꯏꯒꯨꯝꯕꯒꯤꯗꯤ ꯑꯃꯨꯛ ꯇꯁꯦꯡꯅ ꯇ꯭ꯔꯦꯅꯤꯡ ꯐꯖꯅ ꯆꯪꯉꯛꯑꯦꯕ
ꯎꯝ
ꯑꯩꯅ ꯍꯧꯖꯤꯛ ꯍꯧꯖꯤꯛ ꯇꯧꯔꯤ ꯀꯣꯆꯤꯡꯗꯨꯗꯩꯗ ꯀꯩꯅꯣꯃ ꯌꯥꯎꯋꯦ ꯑꯉꯥꯡ ꯑꯃ ꯑꯣꯇꯤꯁꯇꯤꯛ ꯑꯣꯏꯕ ꯑꯉꯥꯡ ꯑꯃ ꯌꯥꯎꯋꯦ
ꯑꯣ ꯗꯨꯌꯨꯅꯣ ꯍꯥꯎ ꯇꯨ ꯍꯦꯟꯗꯜ ꯗꯣꯁ ꯀꯤꯠꯁ
ꯑꯩ ꯑꯝ ꯑꯗꯨ ꯐꯖꯅ ꯑꯗꯨꯝ ꯃꯣꯏꯗ ꯍꯥꯟꯅ ꯀꯝꯐꯣꯔꯇꯦꯕꯜ ꯑꯣꯏꯍꯜꯂꯦ ꯑꯗꯨꯝ ꯍꯥꯟꯅ ꯑꯩꯗꯣ ꯑꯗꯨꯒ ꯀꯝꯐꯣꯔꯇꯦꯕꯜ ꯑꯣꯏꯔꯛꯑꯀꯥꯟꯗꯗꯤ ꯃꯣꯏꯗꯣ ꯑꯗꯨꯝ ꯑꯝ ꯌꯥꯝꯅ ꯑꯣꯄꯟ ꯑꯞ ꯇꯧꯔꯛꯑꯒꯅꯦ ꯑꯗꯨꯝ ꯐꯖꯅ ꯑꯗꯨꯝ ꯂꯣꯏꯅꯕ ꯌꯥꯔꯛꯑꯦꯕ꯫
ꯌꯥꯕꯅꯦ ꯌꯥꯕꯅꯦ ꯃꯣꯏꯒꯤꯗꯤ ꯑꯟꯗꯔꯁꯇꯦꯟ ꯇꯧꯕꯤꯕ ꯃꯣꯏꯗ ꯋꯥꯔꯤ ꯁꯥꯕꯗ ꯃꯣꯏ ꯑꯟꯗꯔꯁꯇꯦꯟ ꯇꯧꯕꯤꯕꯗꯨꯅꯤ ꯃꯣꯏꯅ ꯌꯥꯝ ꯄꯥꯝꯃꯤꯁꯦ꯫
ꯃꯥꯅꯦ
ꯃꯣꯏꯒꯤ ꯐ꯭ꯂꯦꯔꯞ ꯇꯧꯕ ꯌꯥꯎꯕꯅꯦꯕ ꯍꯥꯏꯕꯗꯤ
ꯎꯝ
ꯈꯥ ꯈꯥ ꯈꯥꯡꯐꯤꯡ ꯐꯤꯡꯒꯠꯂꯛꯄꯒ ꯌꯥꯎꯔ꯫
ꯑꯥ ꯑꯥ ꯑꯥ ꯑꯥ ꯌꯥꯎꯑꯦ ꯇꯧꯔꯛꯑꯦ ꯑꯗꯨꯃꯥꯏꯅ ꯑꯃꯨꯛꯃꯛ꯫
ꯑꯗꯨꯒ ꯍꯧꯖꯤꯛꯇꯤ ꯏꯁꯄꯦꯛꯇ꯭ꯔꯝ ꯑꯃꯖꯨ ꯑꯣꯏꯔꯕꯅꯤꯅ ꯑꯃꯒ ꯑꯃꯒꯁꯨ ꯃꯥꯟꯅꯗꯕꯅꯦꯕ ꯃꯑꯣꯡꯗ꯫
ꯃꯥꯅꯗꯦ
ꯑꯣ ꯕꯦꯔꯤꯒꯨꯗ ꯑꯗꯨꯗꯤ ꯌꯥꯝ ꯀꯥꯟꯅꯩꯅꯦꯅ ꯑꯗꯨ ꯑꯗꯨ ꯍꯩꯍꯧꯔꯤꯗꯣ꯫
ꯎꯝ
ꯍꯌꯦꯡꯋꯥꯏ ꯅꯪ ꯏꯁꯄꯦꯁꯦꯜ ꯁ꯭ꯀꯨꯜꯒꯨꯝꯕꯗ ꯑꯗꯨꯝ ꯇꯥꯛꯄ ꯌꯥꯗꯣꯏꯅꯦ ꯑꯗꯨꯗꯤ꯫
ꯍꯣꯏ ꯑꯗꯨꯕꯨꯗꯤ
ꯍꯩꯖꯤꯜꯂꯣ ꯍꯥꯏꯅꯦ ꯑꯩꯗꯤ ꯑꯗꯨꯒꯨꯝꯕꯗꯣ꯫
ꯎꯝ
ꯌꯥꯝ ꯀꯥꯟꯅꯕ ꯊꯕꯛꯅꯤ꯫
ꯋꯥꯔꯤꯁꯦ ꯌꯥꯝ ꯂꯥꯏꯛꯇꯒꯤ ꯌꯥꯝ ꯗꯤꯞ ꯑꯣꯏꯅ ꯌꯥꯝ ꯊꯨꯅ ꯆꯠꯈꯤꯕ ꯋꯥꯅꯤ꯫
ꯑꯩꯗꯤ ꯑꯣꯏꯔꯛꯀꯅꯤ ꯑꯗꯨꯅ ꯈꯇꯧꯕꯅꯦ꯫
ꯐꯩꯌꯦ ꯑꯩ ꯁꯣꯝ ꯅꯥꯀꯟꯗ ꯆꯦꯕꯨꯝ ꯐꯨꯛꯄꯒꯤ ꯚꯤꯗꯤꯑꯣꯁꯨ ꯌꯥꯝ ꯀꯟꯅ ꯌꯦꯡꯉꯤ꯫
ꯑꯥ
ꯆꯦꯡꯒꯨꯝꯁꯦ ꯆꯥꯅꯤꯡꯕ꯭ꯔ ꯚꯥꯏ꯫
ꯆꯦꯡꯒꯨꯝ
ꯎꯝ
ꯆꯥꯅꯤꯡꯉꯤ ꯀꯩꯅꯣ꯫ ꯆꯦꯡꯒꯨꯝꯒ ꯎꯌꯦꯟꯒꯁꯦ ꯀꯩ ꯈꯦꯠꯅꯒꯦ
ꯆꯦꯡꯒꯨꯝꯒꯨꯝꯕꯗꯤ ꯑꯃꯨꯛ ꯑꯅꯝꯕꯅ ꯂꯩꯕꯥꯛꯇ ꯍꯧꯋꯤꯗꯅ꯫ ꯎꯌꯦꯟꯖꯤꯅ ꯑꯃꯨꯛ ꯐꯪꯒꯁꯀꯤ ꯇꯥꯏꯞꯇꯅꯦ ꯎꯗꯥ ꯑꯥ
ꯃꯁꯔꯨꯝꯗꯤ ꯃꯁꯔꯨꯝ ꯉꯥꯛꯇ ꯅꯠꯇ꯭ꯔꯣ ꯃꯣꯏꯁꯦ
ꯃꯥꯅꯦ
ꯑꯣ ꯃꯑꯣꯡ ꯈꯔ ꯈꯦꯠꯅꯕ ꯑꯩꯅ ꯑꯩꯅ ꯍꯧ ꯑꯩꯅ ꯌꯥꯝ ꯄꯥꯝꯕꯁꯦ ꯀꯩꯅꯣꯅꯦ ꯕꯇꯟ ꯃꯁꯔꯨꯝꯗꯣ
ꯑꯧ
ꯑꯗꯨ ꯌꯥꯝ ꯍꯥꯎꯋꯦ꯫
ꯑꯗꯨꯗꯤ ꯍꯥꯎꯋꯦ ꯌꯥꯝꯅ꯫
ꯎꯝ
ꯑꯗꯨ ꯎꯌꯦꯟ ꯐꯨꯛꯄꯒꯤ ꯚꯤꯗꯤꯑꯣꯅꯦ ꯍꯥꯏꯕ ꯑꯩꯅ ꯌꯦꯡꯉꯤꯁꯦ꯫
ꯀꯩꯅꯣꯒꯤ ꯆꯩꯅꯥꯒꯤ꯫
ꯑꯥ
ꯌꯥꯏ
ꯗꯦꯟꯁꯤ ꯑꯦ ꯅꯠꯇꯦ ꯃꯃꯤꯡ ꯀꯥꯎꯒꯔꯦ꯫
ꯗꯦꯟꯁꯤ ꯍꯥꯏꯗꯤ ꯑꯥꯏ ꯊꯤꯡ ꯏꯠꯁ ꯑꯦꯂꯦꯛꯇ꯭ꯔꯤꯁꯤꯇꯤ ꯑꯣꯔ ꯁꯝꯊꯤꯡ ꯑꯗꯨꯎ ꯋꯔꯗꯠꯇꯨꯒꯤ ꯃꯃꯤꯡꯗꯣ ꯃꯤꯅꯤꯡꯗꯣ꯫
ꯎꯝ ꯌꯨꯅꯟꯒꯤ ꯅꯨꯄꯤꯗꯣ
ꯎꯝ ꯌꯨꯅꯥꯟꯁꯦ ꯌꯥꯝ ꯅꯨꯡꯉꯥꯏꯕꯅꯦ ꯖꯒꯥ
ꯑꯣ ꯃꯣꯏꯒꯤ ꯃꯣꯏꯒꯤ ꯂꯩꯕꯒꯤ ꯃꯑꯣꯡꯁꯦ
ꯊꯣꯡ ꯊꯥꯛꯇ ꯌꯥꯝ ꯀꯟꯕꯅꯦ
ꯑꯥ ꯑꯥ ꯑꯗꯨꯒ ꯀꯩꯅꯣꯁꯨ ꯗ꯭ꯔꯦꯁꯤꯡꯁꯤꯁꯨ ꯃꯩꯇꯩꯒ ꯌꯥꯝ ꯃꯥꯟꯅꯕꯩ ꯇꯥꯏꯞꯇ ꯇꯧꯋꯦ
ꯇꯧꯕꯅꯦ ꯑꯩꯈꯣꯏ ꯃꯩꯇꯩꯒ ꯃꯣꯏꯒ ꯋꯥꯔꯗ ꯌꯥꯝ ꯃꯥꯟꯅꯕ ꯂꯩꯌꯦ ꯃꯪ ꯒꯨꯝꯕ ꯌꯥꯒꯨꯝꯕ ꯆꯥꯒꯨꯝꯕ ꯃꯣꯏꯁꯨ ꯁꯤꯟꯅꯕꯅꯦ ꯑꯧ ꯂꯩ ꯍꯥꯏꯕꯅꯦ ꯑꯗꯒꯤ ꯑꯗꯒꯤ ꯑꯗꯒꯤ ꯈꯧꯅꯥꯎꯒꯤ ꯈꯧꯖꯦ
ꯑꯥ
ꯑꯗꯨꯁꯨ ꯃꯣꯏ ꯈꯧꯎ ꯍꯥꯏꯕꯅꯤ ꯍꯥꯏꯕꯗꯤ ꯄ꯭ꯔꯅꯟꯁꯤ
ꯑꯥ
ꯑꯦ ꯑꯦ ꯃꯣꯏꯒꯤ ꯃꯣꯏꯒꯤ ꯂꯦꯡꯒ꯭ꯋꯦꯖꯇ ꯄ꯭ꯔꯅꯟꯁꯦꯁꯟꯁꯦ ꯈꯧ ꯍꯥꯏꯌꯦꯕ
ꯍꯩꯃꯥ
ꯑꯗꯨꯗꯤ ꯑꯗꯨꯝ ꯃꯥꯟꯅꯗ꯭ꯔꯣ ꯈꯧꯅꯥꯎꯗꯩ ꯊꯣꯛꯏꯕ ꯈꯅꯥꯎꯗꯩ ꯊꯣꯛꯄ ꯃꯈꯣꯟꯗꯣ ꯈꯧ ꯀꯧꯔꯤꯅꯦ ꯌꯦꯡꯉꯨꯅꯦ
ꯑꯥ
ꯑꯩꯈꯣꯏꯁꯦ ꯃꯣꯏꯒꯤ ꯗꯤꯁꯦꯟꯗꯦꯠ ꯑꯣꯏꯔꯝꯕꯁꯨ ꯌꯥꯏꯌꯦ
ꯑꯣꯏꯔꯝꯕꯁꯨ ꯌꯥꯏꯌꯦ
ꯅꯠꯇꯗꯤ ꯃꯔꯣꯟ ꯀꯃꯥꯏ ꯃꯥꯟꯗꯣꯏꯅꯣ ꯅꯠꯇ꯭ꯔꯣ
ꯎꯝ ꯎꯝ ꯎꯝ ꯎꯝ
ꯀꯩꯅꯣꯝꯃ ꯀꯣꯃꯟ ꯀꯩꯅꯣꯝꯗꯤ ꯂꯩꯔꯝꯗꯣꯏꯅꯦꯕ
ꯂꯩꯔꯝꯒꯅꯤ ꯁꯣꯏꯗꯅ
ꯑꯗꯨꯅꯦ ꯊꯤꯒꯠꯄꯝ ꯗꯔꯀꯥꯔ ꯇꯥꯏ
ꯏꯕꯟ ꯀꯩꯅꯣꯒꯤꯁꯨ ꯑꯥꯝ ꯃꯇꯝ ꯑꯃꯒꯤ ꯀꯣꯔꯤꯌꯥꯒꯤꯁꯨ ꯃꯣꯏ ꯑꯥꯝ ꯃꯤ ꯂꯩ ꯇꯕꯒꯤ ꯄꯨꯊꯣꯛꯄꯁꯦ
ꯑꯥ
ꯃꯣꯏꯁꯨ ꯀꯩꯅꯣꯒ ꯇꯧꯔꯒ ꯏꯁꯩꯒ ꯇꯧꯔꯒꯥ ꯃꯤꯁꯦ ꯀꯩꯅꯣꯗ ꯀꯨꯗꯒ ꯍꯥꯞꯄꯒ ꯄꯨꯊꯣꯛꯄꯅꯦ ꯍꯥꯏꯕ
ꯑꯗꯨꯒ ꯃꯣꯏꯖꯨ ꯑꯃꯨ ꯃꯣꯏꯅ ꯑꯃꯨꯕ ꯁꯦꯠꯀꯨꯝ ꯇꯧꯕꯅꯦ ꯑꯉꯧꯕꯗꯤ ꯁꯦꯠꯇꯕꯅꯤ ꯑꯥ ꯆꯨꯨꯝꯃꯦ ꯃꯣꯏ ꯗ꯭ꯔꯦꯁꯇꯣ ꯀꯩꯅꯣꯝ ꯇꯧꯗꯥꯏꯅꯦ ꯑꯃ ꯄ꯭ꯔꯤꯁꯀꯤ ꯇꯥꯏꯞꯇ ꯈ꯭ꯔꯤꯁꯌꯦꯟꯒꯤ ꯄ꯭ꯔꯤꯁꯀꯤ ꯇꯥꯏꯞꯇ ꯀꯩꯅꯣꯝ ꯇꯧꯕ ꯕ꯭ꯂꯦꯛ ꯑꯦꯟ ꯋꯥꯏꯠꯇꯔ ꯀꯩꯅꯣꯝ ꯂꯤꯠꯇꯥꯏꯅꯦ
ꯑꯥ
ꯑꯩ ꯈꯪꯒꯨꯝ ꯇꯧꯋꯦ
ꯈꯒꯗꯤ ꯂꯣꯏꯅ ꯃꯥꯟꯅꯕꯁꯥꯅꯦ
ꯋꯥꯔꯤꯖꯦ ꯌꯥꯝ ꯗꯤꯞ ꯑꯣꯏꯔꯒ ꯅꯨꯡꯉꯥꯏꯇ꯭ꯔꯣ ꯑꯗꯨꯅꯦ
ꯍꯌꯥ ꯀꯩꯅꯣ ꯇꯨꯝꯕꯒ ꯆꯥꯕꯒ ꯍꯟꯗꯛꯇꯤ
ꯅꯣꯡꯃ ꯄꯣꯛ ꯆꯥꯥꯖꯦ
ꯆꯥꯁꯦ ꯑꯌꯨꯛꯇ ꯑꯌꯨꯛꯇ ꯑꯥ ꯂꯝꯖꯦꯟ ꯆꯦꯟꯁꯦ ꯚꯥꯏ
ꯑꯥ ꯄꯨꯡ ꯑꯥ ꯍꯣꯏ ꯄꯨꯡ ꯀꯌꯥꯗ
ꯑꯩꯗꯤ ꯑꯗꯨꯝ ꯆꯠꯂꯦ ꯇ
ꯌꯥꯗ ꯏꯂ ꯍꯛꯇ ꯂꯥꯛꯑꯒꯦ ꯌꯥꯔꯦ ꯍꯥꯏꯕꯗꯤꯅꯦ ꯃꯇꯝ ꯑꯩꯁꯦ ꯍꯧꯖꯤꯛ ꯄꯩꯈꯥꯁꯦ ꯃꯇꯝ ꯈꯔ ꯂꯦꯞꯈꯤꯅꯤꯕ
ꯎꯝ ꯑꯩ ꯑꯃꯨꯛ ꯐꯣꯟ ꯇꯧꯔꯛꯀꯦ ꯊꯝꯃꯒꯦ ꯚꯥꯏ
ꯑꯥ